ꯍꯜꯂꯣ ꯍꯥꯎ
ꯀꯩꯗꯧꯅꯣ
ꯑꯦ ꯑꯦꯁ ꯏꯟꯖꯥꯡ ꯊꯣꯡꯒꯦ ꯇꯧꯔꯤ ꯉꯁꯤꯗꯤ ꯉꯁꯤꯗꯤ ꯊꯣꯡꯉ ꯆꯥꯔꯖꯦꯅ ꯍꯋꯥꯏ ꯊꯣꯡꯒꯦ ꯇꯧꯔꯤ ꯄꯩꯁꯥ ꯂꯩꯅꯔꯛꯇ꯭ꯔꯕꯅꯤꯅ ꯍꯋꯥꯏ ꯊꯣꯡꯉꯖꯦꯅ
ꯑꯣ ꯑꯣ ꯉꯍꯥꯟꯈꯩꯗꯤ ꯑꯍꯥꯎꯕ ꯈꯟ ꯈꯟ ꯆꯥꯕꯅꯦꯕ
ꯑꯥ ꯅꯍꯥꯟꯈꯩꯗꯤ ꯑꯗꯨꯝ ꯂꯨꯄꯥ ꯌꯥꯡꯈꯩ ꯑꯃ ꯅꯠꯇ꯭ꯔꯒꯅ ꯆꯥꯝꯃ ꯑꯝꯗꯤ ꯑꯗꯨꯝ ꯂꯩꯅꯕꯅꯦ ꯃꯤꯖꯤꯡꯖꯦ
ꯑꯣ
ꯑꯃꯨꯛ ꯂꯩꯇ꯭ꯔ ꯃꯥꯜꯂꯦ ꯑꯗꯨꯅ ꯍꯋꯥꯏ ꯊꯣꯡꯅꯦ ꯑꯗꯨꯖꯨ ꯉꯛꯇꯪ ꯉꯥꯛꯇꯪ ꯀꯨꯏꯅꯒ ꯇꯨꯝꯃ ꯂꯩꯔꯨꯔꯒꯗꯤ ꯏꯟꯖꯥꯡ ꯂꯩꯖꯦ ꯍꯥꯏꯔꯛꯄꯁꯨ ꯑꯩ ꯀꯅꯥ ꯀꯅꯥꯅꯣ
ꯑꯣ ꯏꯟꯖꯥꯡ ꯂꯩꯖꯦ ꯍꯥꯏꯕꯒꯤ ꯃꯃꯤ ꯑꯃ ꯎꯔꯦꯕ
ꯑꯥ ꯑꯗꯨꯗꯤ ꯎꯏ ꯑꯩ ꯍꯋꯥꯏ ꯀꯥꯝꯈꯠꯁꯤꯔꯅ ꯇꯧꯔꯝꯕꯅꯤ ꯍꯋꯥꯏ ꯑꯣꯏꯅ ꯃꯨꯁꯣꯏꯔꯤꯗꯣ ꯀꯥꯝꯃꯒ ꯇꯧꯔꯖꯤꯔꯅ
ꯑꯥ ꯑꯦ ꯑꯗꯣ ꯑꯩꯈꯣꯏꯖꯨ ꯅꯣꯡ ꯐꯥꯗꯣꯛꯇꯤ ꯀꯣꯏꯕ ꯂꯥꯡꯕ ꯈꯔ ꯆꯠꯊꯣꯛ ꯈꯣꯠꯇꯣꯛꯄ ꯌꯥꯏꯗꯅ
ꯌꯥꯏ ꯌꯥꯏ ꯅꯣꯏ ꯍꯧꯗꯤ ꯍꯧꯗꯅ
ꯍꯥꯥ
ꯅꯣꯏꯅꯗꯤ ꯍꯧꯗꯦ ꯑꯗꯨꯗꯩ ꯑꯃꯨꯛ ꯇꯥꯟ ꯆꯥꯗ꯭ꯔꯤꯖꯤꯅ ꯑꯃꯛ ꯆꯠꯂꯝꯗꯥꯏꯗ ꯑꯃꯨꯛ ꯄꯩꯁꯥ ꯂꯣꯏꯁꯟꯅꯔꯛꯀꯅꯤ ꯃꯌꯥꯝꯖꯦ ꯊꯥ ꯍꯧꯔꯛꯄꯩ ꯄꯩꯁꯥ ꯈꯔ ꯂꯥꯛꯅꯕꯩꯗ ꯆꯠꯂꯧ ꯐꯕꯅꯤ
ꯎꯝ ꯑꯗꯨꯗꯤ ꯈꯔ ꯈꯔ ꯈꯥꯛꯆꯜꯂ ꯊꯝꯃꯣꯍꯦ ꯀꯥꯏꯃꯤ ꯃꯤ ꯑꯥ ꯆꯥꯗꯣꯡꯗ ꯆꯠ ꯆꯠꯇꯅ ꯅꯨꯡꯉꯥꯏꯕ ꯐꯣꯡꯗꯣꯛꯅꯩ ꯃꯌꯥꯝꯖꯦ ꯑꯩꯈꯣꯏꯁꯨ ꯈꯔ ꯌꯥꯎꯔꯖꯤ ꯀꯩꯅꯣ ꯄꯤꯄꯜ ꯊ
ꯆꯗꯣꯡ ꯆꯠꯄ ꯌꯥꯔꯕꯣ
ꯆꯥꯗꯣꯡ ꯆꯠꯄ ꯌꯥꯏꯌꯦ
ꯌꯥꯏꯌꯦꯕ
ꯑꯥ ꯃꯤ ꯃꯌꯥꯝ ꯆꯥꯅꯩꯌꯦꯕ
ꯎꯝ ꯏꯃꯥꯟꯅꯕ ꯍꯣꯏ ꯃꯣꯏ ꯆꯠꯂꯤꯗꯣ ꯆꯥꯗꯣꯡ ꯉꯝ ꯇꯔ ꯃꯐꯝꯗꯣ ꯀꯩꯅꯣ ꯇꯧꯗꯦꯅ ꯈꯜꯂꯤ ꯁꯨꯋꯥꯏ ꯃꯥꯟꯗꯦꯅ
ꯑꯩ ꯑꯩꯖꯨ ꯁꯇꯔꯗꯦ ꯁꯨꯃꯥꯏꯅ ꯆꯠꯂꯨꯖꯤꯔꯅꯗꯤ ꯈꯜꯂꯤꯌꯦ ꯑꯩꯈꯣꯏ ꯁꯤꯗ ꯂꯩꯃꯤꯟꯅꯕ ꯏꯌꯥꯝꯕ ꯑꯃꯅꯦ ꯑꯗꯨꯗꯨꯒ ꯑꯩꯈꯣꯏꯒꯤ ꯀꯩꯅꯣ ꯇꯧꯕ ꯌꯥꯎ ꯍꯦꯜꯄꯔ ꯑꯃꯒꯀꯣ ꯃꯥ ꯑꯗꯨ ꯃꯥꯒ ꯇꯧꯔꯒ ꯃꯣꯏ ꯌꯨꯝ ꯂꯣꯝꯗꯁꯨ ꯆꯪꯉꯨꯒꯗꯕ ꯑꯗꯨ ꯑꯗꯨꯃꯥꯏꯅ ꯆꯠꯁꯦꯅ ꯍꯥꯏꯅꯕꯅꯦ
ꯑꯗꯣ ꯅꯣꯏ ꯍꯧꯖꯤꯛ ꯈꯔ ꯂꯩꯔꯒ ꯆꯠꯂꯨꯖꯤ ꯀꯩꯅꯣ ꯅꯠꯇꯦ ꯅꯠꯇꯦ ꯆꯤꯇꯔꯟꯖꯟꯒꯅꯤꯗ ꯆꯤꯇꯔꯟꯖꯅꯦ ꯑꯗꯒꯤ ꯏꯌꯥꯝꯕ ꯔꯥꯍꯨꯜꯅꯑꯝ ꯂꯩꯌꯦ ꯃꯥꯒ ꯇꯧꯔꯒ ꯆꯠꯂꯨꯒꯦꯅ ꯇꯧꯕꯅꯦ ꯑꯩꯈꯣꯏꯍꯨꯝ ꯃꯣꯏ ꯌꯨꯝꯗꯁꯨ ꯆꯠꯂꯨꯁꯦꯅ
ꯃꯣꯏ ꯃꯌꯨꯝ ꯆꯥꯗꯣꯡ ꯃꯅꯥꯛꯂꯕ ꯆꯥꯗꯣꯡꯂꯕ
ꯑꯥ ꯆꯥꯗꯣꯡ ꯃꯅꯥꯛꯅꯦ ꯆꯥꯗꯣꯡ ꯍꯥꯏꯗꯤ ꯃꯅꯥꯛꯅꯦ ꯍꯥꯏꯗꯤ ꯂꯥꯏꯟ ꯄꯨꯟꯕ ꯍꯥꯏꯇꯥꯔꯦꯅꯦꯀꯣ ꯁꯑꯣꯝꯕꯨꯡ ꯈꯤꯇꯪ ꯍꯦꯟꯗꯣꯛꯑ ꯂꯩ ꯍꯥꯏꯕ꯭ꯔꯥ ꯀꯩꯅꯣꯝ ꯍꯥꯏꯕꯅꯤ ꯃꯣꯏꯒꯤꯗꯣ ꯑꯩꯁꯨ ꯌꯨꯝꯗ ꯆꯞ ꯆꯥꯕꯤꯗꯤ ꯈꯪꯗ꯭ꯔꯦ ꯑꯃꯨꯛ ꯐꯥꯎ ꯆꯠꯂꯨꯗꯕꯅꯤꯅ ꯑꯗꯣ ꯑꯃꯨꯛꯇꯪ ꯆꯠꯂꯨꯔ ꯆꯠꯂꯨꯒꯦ ꯇꯧꯕꯅꯦ ꯑ ꯀꯨꯏꯔꯦ ꯆꯠꯊꯣꯛ ꯈꯣꯊꯣꯛꯇꯕꯁꯨ ꯑꯗꯨꯅꯦ ꯏꯃꯥꯟꯅꯕꯁꯤꯡ ꯄꯨꯟꯗꯅ ꯈꯣꯠꯇꯅ ꯆꯠꯄ ꯈꯣꯠꯄ ꯑꯝꯇ ꯇꯧꯗ꯭ꯔꯕꯅꯤꯅ ꯑꯝꯛꯇꯪ ꯆꯠꯂꯨꯒꯦ ꯇꯧꯕ ꯍꯥꯏꯗꯤ ꯅꯣꯡꯐꯥꯗꯣꯛ ꯏꯃꯥꯟꯅꯕ ꯏꯃꯥꯟꯅꯕ ꯄꯨꯜꯂꯒ ꯆꯠꯄꯁꯤꯁꯨ ꯅꯨꯡꯉꯥꯏꯗꯅ
ꯎꯝ
ꯀꯨꯏꯔꯦꯕ ꯆꯠꯃꯤꯟꯅꯗꯕ ꯑꯗꯨꯗꯨꯅ ꯑꯝꯇꯪ ꯆꯠꯂꯨꯁꯦ ꯅꯣꯏꯒꯁꯨ
ꯎꯝ
ꯑꯗꯣ ꯍꯥꯏꯗꯤ ꯆꯟꯗꯣꯡ ꯃꯛ ꯅꯠꯇ꯭ꯔꯁꯨ ꯑꯩꯈꯣꯏ ꯀꯩꯅꯣꯒꯤ ꯑꯃ ꯑꯥ ꯀꯔꯤ ꯀ ꯄ꯭ꯔꯕꯤꯟꯒꯤ ꯃꯥꯒꯤ ꯁꯪꯗꯣ
ꯎꯝ
ꯑꯗꯨ ꯑꯝꯇꯪ ꯆꯠꯂꯨꯔꯁꯨ ꯌꯥꯏꯌꯦ
ꯌꯥꯏ
ꯑꯃ ꯇꯪ ꯆꯠꯂꯨꯁꯦ
ꯄ꯭ꯔꯕꯤꯟ ꯄ꯭ꯔꯕꯤꯟꯗꯣ ꯀꯩꯅꯣ ꯍꯥꯏꯈꯤꯕꯅꯤꯅꯦ ꯉꯥꯄ꯭ꯔꯨꯝꯗꯣ ꯐꯪꯉꯕ ꯐꯪꯗꯕ ꯈꯪꯗꯦ ꯍꯥꯏꯒꯅꯦ ꯃꯐꯝꯗ ꯊꯤꯌꯣꯅ ꯃꯥ ꯊꯤꯔꯛꯀꯦꯅ ꯍꯥꯏꯒꯅꯤꯅ ꯐꯪꯍꯧ ꯐꯪꯍꯧ ꯍꯪꯗꯣꯏꯅꯦ ꯃꯥ
ꯑꯣ ꯑꯗꯨꯗꯤ ꯑꯗꯨ ꯐꯪꯉꯗꯤ ꯄꯥꯔꯇꯤ ꯃꯆꯥ ꯑꯃ ꯇꯧꯊꯠ ꯌꯥꯔꯦꯅꯦ
ꯌꯥꯏꯗ
ꯀꯨꯏꯔꯦ ꯀꯩꯅꯣ ꯆꯥꯃꯤꯟꯅꯈꯤꯗꯕ ꯍꯥꯟꯅꯗꯤ ꯁꯤ ꯂꯥꯛ ꯂꯥꯛꯇꯅ ꯆꯥꯃꯤꯟꯅꯔꯝꯕꯅꯤ ꯍꯧꯖꯤꯛꯇꯤ ꯑꯃ ꯆꯥꯃꯤꯟꯅꯈꯤꯗ꯭ꯔꯦ
ꯍꯟꯗꯛꯇꯤ ꯑꯩꯁꯨ ꯈꯪꯗꯦꯗ ꯒ꯭ꯌꯥꯟ ꯇꯥꯗꯦ ꯅꯣꯏꯗ ꯉꯥꯎꯁꯟꯅꯕ ꯌꯥꯝ ꯂꯩꯌꯦꯅ ꯆꯠꯄ ꯇꯟꯅꯔꯕ ꯀꯩꯅꯣ
ꯏꯁ ꯀꯩꯅꯣ ꯍꯥꯏꯁꯤꯕꯣ
ꯅꯣꯏ ꯅꯍꯥꯟ ꯑꯍꯟꯒ ꯃꯤ ꯑꯃꯒ ꯐꯨꯏ ꯍꯥꯏꯗꯣ ꯅꯣꯏ ꯀꯩꯝ ꯇꯧ ꯉꯝꯗꯕ ꯑꯗꯨꯒ
ꯑꯤꯁ ꯃꯤꯅ ꯐꯨꯕ ꯅꯠꯇꯦꯍꯦ ꯃꯤ ꯃꯥ ꯊꯣꯡꯗ ꯋꯥꯏꯁꯤꯟꯖꯔꯨꯕꯅꯤ ꯃꯁꯥ ꯃꯇꯣꯟꯗ
ꯑꯣ ꯀꯩꯅꯣꯁꯤꯅꯗꯤ ꯃꯥꯅ ꯐꯨꯕꯅꯦꯅ ꯇꯧꯔꯤ ꯃꯥ
ꯅꯠꯇꯦ ꯅꯠꯇꯦ ꯀꯩꯗꯧ ꯃꯥ ꯑꯍꯟꯗ ꯀꯩꯗꯧꯕꯩ ꯃꯥ ꯐꯨꯗꯣꯏꯅꯣ
ꯑꯦ ꯃꯥ
ꯍꯧꯖꯤꯛꯁꯦ ꯋꯥꯈꯜꯁꯦ ꯖꯥꯔ ꯖꯥꯗ ꯌꯥꯝ ꯈꯟꯀꯠꯂꯛꯦꯅꯦꯍ ꯄꯩꯁꯥ ꯅꯨꯡꯁꯥ ꯄꯥꯏꯔꯛꯇꯕꯁꯤꯗ
ꯎꯝ ꯀꯩꯒꯤ
ꯑꯦ ꯈꯪꯗꯦ ꯄꯩꯁꯥ ꯊꯣꯛꯄ ꯌꯥꯕ ꯇꯥꯟꯕ ꯌꯥꯕ ꯈꯔ ꯇꯧꯔꯁꯤꯔꯅ ꯌꯨꯝꯗ ꯂꯩꯔꯒ ꯉꯥꯅꯨ ꯌꯦꯟ ꯂꯣꯏꯗꯅ ꯑꯗꯒꯤ ꯑꯣꯛ ꯂꯣꯏꯗꯅ ꯇꯧꯔꯁꯤꯔꯅ ꯀꯟ ꯈꯟꯀꯠꯂꯛꯏ ꯋꯥꯈꯜꯁꯤꯗꯗꯤ
ꯑꯗꯨꯅꯗꯤ ꯐꯔꯝꯅꯤꯗ ꯊꯕꯛ ꯇꯥꯅ ꯂꯩꯁꯔꯨꯛ ꯑꯣꯛ ꯂꯩꯏꯍꯧꯅ ꯐꯕ ꯖꯥꯠꯅꯤꯗ
ꯐꯩꯕꯣ ꯑꯗꯨꯏꯗꯤ
ꯈꯪꯗꯦꯗ
ꯑꯩ ꯍꯧꯖꯤꯛ ꯈꯜꯂꯤꯁꯦ ꯑꯣꯛ ꯑꯅꯤ ꯑꯍꯨꯝ ꯃꯨꯛ ꯂꯣꯏꯁꯜꯂꯕ ꯑꯗꯨꯗꯨꯒ ꯉꯥꯅꯨ ꯌꯦꯟ ꯂꯣꯏꯁꯜꯂꯕ ꯑꯗꯨꯒ ꯑꯥ ꯁꯨꯝ ꯀꯩ ꯍꯥꯏꯅꯤ ꯑꯩꯈꯣꯏ ꯏꯪꯒꯣꯜꯗꯨꯁꯨ ꯍꯥꯡꯉ ꯂꯩꯌꯦꯕ
ꯎꯝ
ꯑꯗꯨꯗꯨꯅ ꯀꯩꯅꯣ ꯀꯩꯀꯥ ꯍꯥꯏꯗꯤ ꯄꯥꯝꯕꯤ ꯁꯤꯡꯕꯤ ꯈꯔꯒꯔ ꯑꯩꯈꯣꯏꯒꯤ ꯃꯆꯥ ꯃꯆꯥ ꯀꯩꯅꯣ ꯇꯧꯕꯤꯗꯣ ꯁꯦꯝꯃꯒ ꯊꯝꯕꯤꯗꯣ
ꯎꯝ
ꯑꯗꯒꯤ ꯏꯁꯇ꯭ꯔꯣꯕꯦꯔꯤꯒꯨꯝꯕ ꯊꯥꯕ ꯈꯣꯠꯄꯁꯨ ꯑꯗꯨꯝ ꯌꯥꯏ ꯑꯗꯨꯃꯥꯏꯅ ꯇꯧꯁꯤꯔꯁꯨ ꯈꯜꯂꯤ ꯏꯃꯥꯟꯅꯕ ꯀꯩꯅꯣ ꯇꯧꯕ ꯂꯩꯌꯦꯕꯀꯣ ꯑꯩꯈꯣꯏ ꯏꯁꯇ꯭ꯔꯣꯕꯦꯔꯤ ꯊꯥꯕ ꯃꯥꯒꯤ ꯐꯥꯝ ꯇꯧꯕ ꯍꯥꯏꯇꯥꯔꯦꯅꯦ ꯑꯗꯣ ꯃꯣꯏꯗꯒꯤ ꯈꯔ ꯃꯇꯦꯡ ꯂꯧꯔꯒ ꯇꯧꯃꯤꯟꯅꯖ ꯁꯤꯔꯅ ꯈꯜꯂꯤ ꯏꯃꯥꯟꯅꯕꯗꯤ ꯏꯃꯥꯟꯅꯕꯗꯨꯅꯗꯤꯁꯤ ꯇꯧꯁꯤ ꯂꯥꯛꯑꯣ ꯅꯣꯏ ꯇꯧꯒꯦ ꯍꯥꯏꯔꯗꯤ ꯑꯩꯁꯤꯗ ꯈꯔ ꯀꯩꯅꯣ ꯇꯧꯔꯔꯥꯎ ꯍꯥꯟꯅ ꯃꯇꯦꯡ ꯃꯇꯦꯡ ꯄꯥꯡꯗꯅ ꯈꯔ ꯌꯦꯡꯉꯔꯑꯣ ꯑꯗꯨꯗꯨꯒ ꯅꯣꯏꯁꯨ ꯍꯩꯍꯧꯅꯕꯅꯗꯤ ꯍꯥꯏꯕꯅꯦ ꯑꯗꯣ ꯑꯩꯁꯨ ꯑꯩꯈꯣꯏꯁꯨ ꯃꯥ ꯃꯥꯒꯤ ꯍꯦꯛ ꯍꯦꯛ ꯊꯕꯛ ꯇꯧꯕ ꯈꯣꯠꯄ ꯇꯧꯔꯀꯥꯟꯗ ꯑꯩꯈꯣꯏꯁꯨ ꯑꯗꯨꯝ ꯇꯧꯔꯝꯃꯦꯕꯀꯣ ꯊꯥꯏꯅ ꯑꯩꯁꯤ ꯂꯩꯈꯤꯕꯗꯒꯤ ꯆꯠꯈꯤꯗꯕꯅꯦꯕ ꯃꯥꯥꯡ ꯃꯥꯅ ꯍꯦꯛ ꯍꯦꯛ ꯆꯔꯨ ꯑꯝꯇ ꯍꯣꯡꯒꯠꯃꯤꯟꯅꯁꯦ ꯇꯥꯎ ꯁꯨꯃꯥꯏꯃꯥꯏꯅ ꯇꯧꯏꯑ ꯈꯠꯂꯦ ꯁꯤ ꯊꯥꯅꯕꯅꯦ ꯈꯣꯠꯅꯕꯅꯤ ꯍꯥꯏꯕꯗꯣ ꯑꯩꯈꯣꯏꯅ ꯑꯗꯨꯝ ꯆꯠꯂꯒ ꯑꯗꯨꯝ ꯇꯧꯕꯤꯕ ꯑꯗꯒꯤ ꯃꯣꯏ ꯍꯥꯏꯗꯤ ꯃꯥꯅ ꯑꯗꯨꯝ ꯃꯣꯏ ꯍꯩꯔꯥ ꯄꯥꯟꯕ ꯈꯣꯠꯄ ꯇꯧꯕꯗꯣ ꯑꯩꯈꯣꯏ ꯑꯗꯨꯝ ꯑꯩꯈꯣꯏꯅ ꯑꯗꯨꯝ ꯍꯦꯛꯅꯤꯡꯕ ꯃꯑꯣꯡꯗ ꯑꯗꯨꯝ ꯍꯦꯛꯑ ꯆꯥꯕ ꯌꯥꯔꯦ ꯍꯥꯏꯇꯥꯔꯦꯅꯦ ꯍꯥꯏꯗꯤ ꯑꯗꯨꯗꯨꯅ ꯃꯥꯅꯁꯨ ꯍꯥꯏꯕ ꯍꯥꯏꯇꯥꯔꯦ ꯑꯩꯈꯣꯏ ꯅꯪ ꯅꯣꯏ ꯁꯤꯁꯨꯦ ꯇꯧꯒꯦ ꯍꯥꯏꯇꯥꯔꯒꯗꯤ ꯑꯩ ꯑꯗꯨꯝ ꯐꯖꯅ ꯒꯥꯏꯗ ꯇꯧꯕꯤꯒꯦ ꯅꯣꯏꯁ ꯇꯧꯁꯜꯂꯣ ꯈꯣꯠꯂꯣꯅ ꯑꯗꯨꯝ ꯍꯥꯏꯕ ꯑꯗ ꯑꯩꯅ ꯈꯜꯂꯤꯁꯦ ꯑꯗꯨꯃꯥꯏꯅ ꯁꯨꯝ ꯐ꯭ꯔꯤꯗ ꯂꯩꯗꯣꯏ ꯁꯣꯔꯔꯛꯄꯨꯗꯤ ꯑꯗꯨꯃꯥꯏꯅ ꯐꯥꯝ ꯑꯣꯏ ꯃꯆꯥ ꯍꯥꯏꯗꯤ ꯂꯝ ꯌꯥꯝ ꯀꯟꯅꯕꯨꯗꯤ ꯆꯥꯎꯗꯦ ꯑꯗꯨꯑꯣꯏꯁꯨ ꯂꯝ ꯌꯥꯝ ꯀꯟꯅ ꯆꯥꯎꯗ꯭ꯔꯒꯁꯨ ꯑꯗꯨꯝ ꯌꯥꯅꯦꯕ ꯑꯩꯈꯣꯏꯗꯣ ꯑꯩ ꯑꯩ ꯈꯪꯉꯦꯕ ꯂꯝꯗꯣ ꯑꯗꯨꯗꯨꯅ ꯑꯗꯨꯗ ꯈꯔ ꯑꯗꯨꯃꯥꯏꯅ ꯇꯧꯔꯒ ꯃꯇꯝ ꯈꯔ ꯂꯩꯁꯤꯔꯁꯨ ꯈꯜꯂꯤ ꯍꯧꯖꯤꯛ ꯊꯕꯛ ꯃꯅꯤꯄꯨꯔꯒꯤ ꯊꯕꯛ ꯉꯥꯏꯕ ꯍꯥꯏꯁꯦ ꯌꯥꯝ ꯋꯥꯏꯑꯦꯕ
ꯎꯝ
ꯑꯗꯨ ꯈꯪꯗ꯭ꯔꯦꯗ ꯋꯥꯈꯜꯁꯦ ꯖꯍꯥ ꯖꯍꯥꯠꯅ ꯍꯧꯖꯤꯛ ꯈꯟꯒꯠꯂꯛꯏꯁꯦ
ꯃꯅꯤꯄꯨꯔꯒꯤ ꯊꯕꯛ ꯍꯥꯏ ꯅꯍꯥꯟ ꯄ꯭ꯔꯕꯤꯟꯅ ꯄ꯭ꯔꯕꯤꯟꯅ ꯑꯃ ꯇꯃꯤꯅ ꯃꯆꯥꯗꯣ ꯊꯥꯡꯉꯩꯗꯣ ꯃꯥ ꯅꯍꯥꯟꯃꯨꯛ ꯂꯥꯛꯑꯃꯤꯅꯤꯅ ꯑꯦꯛꯖꯥꯝ ꯊꯥꯕꯩꯗꯣ ꯑꯗꯣ ꯃꯣꯏꯒꯤꯗꯣ ꯃꯤ ꯗꯤ ꯖꯨꯅꯤꯌꯔ ꯑꯦꯁꯤꯁꯇꯦꯟ ꯈꯟꯕꯩꯅꯤ ꯃꯤꯗꯤ ꯌꯥꯝꯃꯦ ꯊꯥꯗꯣꯏꯗꯣ ꯑꯗꯨꯒ ꯀꯩꯅꯣ ꯂꯧꯗꯣꯏꯅ ꯃꯤ ꯑꯃꯇꯪꯅꯤꯌꯦ
ꯑ ꯄꯣꯁꯇꯅ
ꯑꯗꯨ ꯄꯣꯠꯁꯤꯅ ꯃꯤ ꯑꯃꯇꯪ ꯂꯧꯗꯣꯏꯕ ꯑꯗꯨꯗꯤ ꯀꯩꯗꯧꯔꯨꯅꯦ
ꯑꯗꯨꯗꯅꯦ ꯑꯗꯨ ꯌꯥꯗ꯭ꯔꯦꯕ ꯑꯩꯈꯣꯏꯒꯤ ꯊꯕꯛ ꯈꯨꯀꯧꯁꯦ ꯑꯩꯈꯣꯏꯒꯤ ꯆꯥꯡ ꯅꯥꯏꯅ ꯀꯧꯈꯤꯗ꯭ꯔꯕꯅꯤꯅꯀꯣ ꯍꯥꯏꯕꯅꯤ ꯆꯍꯤ ꯈꯨꯗꯤꯡꯒꯤ ꯁꯨꯝ ꯀꯧꯕꯤꯕ ꯑꯣꯏꯇꯥꯔꯒꯗꯤ ꯀꯩꯝ ꯇꯧꯔꯣꯏꯕ ꯑꯗꯨꯁꯨ ꯅꯠꯇꯦ ꯑ ꯆꯍꯤ ꯆꯍꯤ ꯃꯉꯥ ꯇꯔꯨꯛ ꯃꯉꯥ ꯇꯔꯨꯛ ꯇꯔꯨꯛ ꯂꯩꯔ ꯀꯧꯔꯛꯑꯅꯤ ꯃꯉꯥ ꯇꯔꯨꯛ ꯄꯨꯟꯅ ꯇꯤꯅꯤ ꯍꯦꯜꯂꯤꯕꯅꯤꯅꯦ ꯑꯗꯨꯗꯨꯅ ꯌꯥꯝ ꯑꫭꯏ ꯍꯥꯏꯗꯤ ꯊꯕꯛ ꯇꯧꯗꯕ ꯊꯕꯛ ꯐꯪꯗꯕꯒꯤ ꯆꯥꯡꯁꯤ ꯌꯥꯝ ꯋꯥꯡꯅ ꯂꯩꯌꯦꯕ ꯃꯤꯁꯤꯡꯁ ꯑꯩꯈꯣꯏ ꯃꯅꯤꯄꯨꯔꯒꯤ ꯃꯤꯁꯤꯡꯁꯦ ꯑꯗꯨꯗꯨꯅ ꯃꯣꯏꯁꯨ ꯌꯦꯡꯉꯣ ꯑꯩꯈꯣꯏꯅ ꯇꯧꯒꯗꯕ ꯇꯥꯏꯃꯤꯡꯗꯨꯗ ꯃꯣꯏꯁꯨ ꯇꯧꯁꯜꯂꯛꯑꯅꯤ ꯑꯗꯩ ꯑꯉꯝ ꯑꯉꯝ ꯐꯨꯒꯥꯏ ꯍꯥꯏꯗꯤ ꯑꯉꯥꯡ ꯑꯃ ꯐꯨꯒꯥꯏꯅꯍꯟꯕꯒꯤ ꯃꯑꯣꯡꯅꯦꯕ ꯁꯤꯗꯤ ꯑꯉꯥꯡ ꯑꯉꯝ ꯊꯕꯛ ꯇꯧꯍꯧꯕ ꯅꯠꯇ꯭ꯔꯒꯅ ꯇꯧꯍꯧꯗꯕ ꯉꯝꯗꯕ ꯃꯤꯗꯨꯅ ꯇꯨꯃꯤꯟ ꯂꯩꯕ ꯍꯧ ꯁꯦꯡꯅ ꯊꯕꯛ ꯑꯝꯇ ꯇꯧꯅꯗꯦ ꯍꯥꯏꯇꯥꯔꯦꯅꯦ ꯑꯗꯨꯗꯨꯅ ꯈꯪꯗꯦꯗ ꯍꯧꯖꯤꯛꯁꯦ ꯖꯥ ꯖꯥꯅꯤ ꯈꯜꯂꯤꯁꯦ ꯋꯥꯈꯜꯁꯦ
ꯑꯩꯗꯤ ꯉꯥꯝ ꯐꯥꯝ ꯇꯧꯔꯣꯅꯦ
ꯉꯥ ꯐꯥꯝꯁꯨ ꯌꯥꯏ ꯀꯩꯅꯣ ꯉꯥ ꯐꯥꯝ ꯍꯥꯏꯔꯒ ꯑꯩꯈꯣꯏꯁꯨ ꯑꯩꯈꯣꯏ ꯑꯩꯈꯣꯏꯒꯤ ꯊꯥꯏꯅ ꯑꯩꯈꯣꯏ ꯏꯕꯣꯛꯍꯣꯏ ꯏꯄꯨꯍꯣꯏ ꯍꯥꯏꯗꯤ ꯑꯩꯈꯣꯏ ꯃꯥꯒꯤ ꯃꯄꯥꯍꯣꯏꯒꯤ ꯏꯕꯣꯛ ꯏꯄꯨ ꯂꯩꯔꯝꯃꯤꯀꯥꯟꯁꯤꯗ ꯑꯩꯈꯣꯏꯁꯨ ꯉꯥ ꯐꯥꯝ ꯇꯧꯔꯝꯃꯦꯕꯀꯣ
ꯎꯝ
ꯑꯩꯈꯣꯏ ꯑꯩꯈꯣꯏ ꯃꯥꯏꯁꯨ ꯉꯥ ꯄꯥꯝ ꯂꯩꯌꯦꯕ ꯃꯥꯏ ꯃꯥꯒꯤ ꯂꯝ ꯁꯔꯨꯛ ꯂꯩꯕ ꯑꯗꯨꯗ ꯑꯗꯨꯗ ꯇꯧꯔꯝꯃꯦꯕ ꯑꯩꯈꯣꯏ ꯏꯄꯨꯅ ꯊꯕꯛ ꯃꯁꯥ ꯀꯜꯂꯤꯀꯥꯟꯗ ꯃꯥꯅ ꯌꯦꯡꯁꯤꯟꯕꯤꯕ ꯍꯥꯏꯇꯥꯔꯦꯅꯦ ꯑꯩꯈꯣꯏꯅ ꯁꯣ ꯅꯥꯀꯟꯗ ꯄꯩꯁꯥ ꯀꯩꯀꯥ ꯂꯣꯏ ꯍꯥꯞꯄꯒ ꯐꯥꯔꯝꯗꯨꯗ ꯄꯩꯁꯥ ꯀꯩꯀꯥ ꯂꯣꯏ ꯍꯥꯞꯄ ꯉꯥ ꯀꯩꯀꯥ ꯂꯣꯏ ꯊꯥꯗꯔꯛꯑꯦꯗꯅ ꯐꯥꯝ ꯀꯩꯀꯥ ꯁꯦꯝꯒꯠꯇꯅ ꯈꯣꯠꯀꯠꯇꯅ ꯑꯩꯈꯣꯏꯅ ꯂꯣꯏ ꯇꯧꯔꯦꯗꯅ ꯑꯗꯨꯗꯨꯒ ꯉꯥ ꯃꯆꯤꯟꯖꯥꯛ ꯇꯥꯕ ꯈꯣꯠꯄꯗꯨꯅ ꯑꯩꯈꯣꯏ ꯏꯄꯨ ꯑꯣꯏꯅ ꯏꯄꯨꯅ ꯂꯣꯏ ꯇꯧꯕ ꯍꯥꯏꯇꯥꯔꯦ ꯍꯥꯏꯗꯤ ꯑꯩꯈꯣꯏꯗꯤ ꯆꯠꯄ ꯉꯝꯗꯕ ꯆꯕ ꯉꯝꯗꯕ ꯍꯥꯏꯗꯤ ꯂꯝꯗꯣ ꯅꯠꯇꯦꯕ ꯑꯩꯈꯣꯏ ꯃꯥꯏ ꯃꯄꯥꯝꯁꯦ ꯂꯝꯖꯥꯎꯗꯣꯏꯅꯦꯕꯀꯣ ꯑꯗꯨꯗꯨꯅ ꯎ ꯍꯥꯏꯗꯤ ꯉꯥ ꯎꯝ ꯑꯗꯨꯒꯤ ꯀꯩꯅꯣꯁꯨ ꯉꯝꯗꯕꯅꯤꯅ ꯏꯄꯨꯅ ꯂꯣꯏ ꯇꯧꯕꯤꯕ ꯍꯥꯏꯇꯥꯔꯦ ꯑꯗꯨꯗꯨꯒ ꯗꯥꯎꯁꯦ ꯌꯥꯗ꯭ꯔꯤꯁꯦ ꯑ ꯑꯃ ꯃꯔꯛ ꯑꯃ ꯑꯩꯈꯣꯏꯅ ꯑꯉꯥꯡ ꯑꯣꯏꯔꯤꯀꯥꯟꯗ ꯏꯁꯤꯡ ꯌꯥꯝ ꯀꯟꯅ ꯆꯥꯎꯈꯤꯕꯒꯤ ꯃꯅꯤꯄꯨꯔ ꯄꯨꯝꯕ ꯏꯁꯤꯡ ꯄꯨꯝꯂꯞ ꯂꯨꯞꯈꯤꯕꯒꯤ ꯦꯁ ꯑꯃ ꯂꯩꯈꯤꯕꯅꯦꯕꯀꯣ ꯅꯣꯏ ꯈꯪꯍꯧꯕ꯭ꯔꯥ ꯈꯪꯍꯧ ꯑꯩ ꯈꯪꯗ꯭ꯔꯦ ꯑꯗꯣ ꯑꯩꯈꯣꯏꯔꯣꯝꯗꯗꯤ ꯌꯥꯝ ꯊꯤꯅ ꯄꯥꯊꯔꯒ ꯀꯩꯅꯣ ꯇꯧꯈꯤꯕ ꯍꯥꯏꯇꯥꯔꯦꯅꯦ ꯑꯗꯨꯗ ꯉꯥꯁꯦ ꯎꯝ ꯉꯥꯁꯦ ꯂꯣꯏ ꯆꯠꯈꯤꯕꯅꯦꯃꯦ ꯑꯗꯨꯗ ꯉꯖꯤꯦ ꯀꯔꯤ ꯇꯁꯨ
ꯉꯥꯗ ꯉꯥ ꯀꯦꯖꯤꯗ ꯂꯨꯄꯥ ꯆꯥꯝꯃꯗ ꯌꯣꯟꯊꯣꯛꯅꯛꯇ꯭ꯔꯣ ꯏꯁꯤꯡ ꯌꯥꯝ ꯆꯥꯎꯃꯟꯈꯤꯕ ꯑꯩꯈꯣꯏꯅ ꯀ꯭ꯂꯥꯁ ꯁꯦꯚꯦꯜꯗ ꯑꯗꯨꯃꯥꯏꯅ ꯀꯥꯕꯩꯗ ꯑꯣ
ꯑꯗꯨꯒ ꯀꯃꯥꯏꯅ ꯇꯧꯒꯦ ꯍꯥꯏ ꯀꯥꯟꯁꯤꯗ ꯑꯩꯈꯣꯏꯒꯤ ꯗꯥꯎꯁꯦ ꯑꯩꯈꯣꯏꯗ ꯍꯦꯛ ꯐꯪꯒꯅꯣꯁꯦ ꯄꯩꯁꯥ ꯐꯪꯒꯅꯣ ꯍꯧꯖꯤꯛ ꯍꯦꯛ ꯂꯩꯕ ꯍꯥꯏꯇꯥꯔꯦ ꯍꯥꯏꯗꯤ ꯉꯥ ꯉꯥꯁꯦ ꯐꯥꯕ ꯌꯥꯔꯕ ꯃꯇꯝꯁꯦ ꯉꯥꯁꯦ ꯆꯥꯎꯗꯤ ꯆꯥꯎꯔꯦ ꯑꯗꯨꯗ ꯏꯄꯨꯅꯗꯤ ꯑꯩꯈꯣꯏ ꯏꯄꯨꯅꯗꯤ ꯉꯥꯁꯦ ꯐꯥꯗꯣꯛꯑꯁꯤ ꯑꯗꯨꯒ ꯌꯣꯟꯊꯣꯛꯅꯕ ꯇꯧꯔꯁꯤꯅ ꯍꯥꯏ ꯀꯥꯟꯁꯤꯗ ꯑꯩꯈꯣꯏ ꯃꯥꯅ ꯌꯥꯗꯕ ꯍꯥꯏꯇꯥꯔꯦ ꯉꯥꯗꯣ ꯆꯥꯎꯍꯟꯈꯤꯁꯦ ꯑꯗꯨꯒ ꯈꯔ ꯂꯩꯔꯒ ꯇꯧꯖꯦꯅ ꯍꯥꯏꯌꯦꯕ ꯑꯩꯈꯣꯏ ꯃꯥꯁꯦ ꯑꯩꯈꯣꯏ ꯃꯥꯅ ꯑꯗꯨꯃꯥꯏꯅ ꯍꯥꯏꯕ ꯍꯥꯏꯇꯥꯔꯦ ꯑꯗꯨꯗ
ꯎꯝ
ꯑꯩꯈꯣꯏ ꯃꯥꯅ ꯌꯥꯗ꯭ꯔꯃꯤꯅꯤꯅ ꯏꯄꯨꯁꯤꯁꯨ ꯋꯥꯗꯣ ꯀꯟꯅ ꯉꯥꯡ ꯉꯝꯗ꯭ꯔꯕ ꯑꯗꯨꯗꯨꯅ ꯉꯥꯁꯦ ꯆꯥꯎꯍꯟꯅꯕꯅꯤꯅ ꯌꯣꯛꯑ ꯊꯝꯃꯨꯕꯅꯦꯅ ꯑꯩꯈꯣꯏꯅ ꯑꯗꯨꯗꯨ ꯁꯣꯏꯕ ꯍꯥꯏ ꯇꯔꯦ ꯍꯥꯏꯗꯤ ꯀꯩꯅꯣꯗꯨꯗ ꯃꯇꯝꯗꯨꯗ ꯑ ꯑꯩꯈꯣꯏꯒꯤ ꯂꯩꯔꯤꯕ ꯐꯥꯔꯝꯗꯣ ꯑꯗꯨꯗ ꯏꯁꯤꯡ ꯃꯃꯥꯡ ꯃꯃꯥꯡꯗ ꯏꯁꯤꯡ ꯆꯥꯎꯔꯛꯄ ꯀꯥꯟꯗ ꯑꯃꯨꯛꯐꯥꯎ ꯌꯧꯔꯛꯇꯕ ꯃꯐꯝꯅꯦꯕ ꯍꯥꯏꯗꯤ ꯑꯗꯨꯗ ꯏꯁꯤꯡ ꯌꯧꯔꯛꯄ ꯉꯝꯕ ꯃꯐꯝ ꯅꯠꯇꯦꯕ ꯑꯗꯨꯗꯨꯒ ꯍꯟꯇꯛ ꯑꯗꯨꯒ ꯑꯗꯨꯒꯤ ꯇꯥꯏꯃꯤꯡꯗꯨꯗ ꯏꯁꯤꯡ ꯆꯥꯎꯈꯤꯕꯗꯨ ꯄꯨꯔꯥ ꯄꯥꯅ ꯆꯦꯟꯕꯅꯦꯕ ꯑꯗꯨꯗꯨ ꯉꯥꯗꯣ ꯂꯣꯏꯅ ꯉꯥ ꯆꯠꯇꯅꯕꯅꯤꯅ ꯏꯪ ꯏꯟ ꯈꯥꯖꯤꯟꯗꯅ ꯈꯣꯠꯆꯟꯗꯅ ꯂꯣꯏ ꯇꯧꯔꯦ ꯎꯄꯥꯏ ꯀꯔꯤꯝ ꯂꯩꯇꯦ ꯏꯁꯤꯡ ꯆꯥꯎꯕꯗꯨ ꯁꯨꯛꯇꯪ ꯀꯪꯗꯕꯅꯤꯅ ꯑꯗꯨ ꯉꯥꯗꯣ ꯂꯣꯏ ꯆꯠ ꯠꯈ꯭ꯔꯦ ꯃꯤꯒꯤ ꯐꯥꯔꯝꯗ ꯃꯤꯒꯤ ꯐꯥꯔꯝꯗ ꯂꯣꯏ ꯍꯥꯏꯖꯤꯟꯈ꯭ꯔꯦꯗꯅ ꯑꯗꯨꯗꯨꯅ ꯃꯥꯡꯕ ꯑꯁ ꯊꯋꯥꯏ ꯅꯨꯡꯉꯥꯏꯇꯗꯅ ꯑꯩꯈꯣꯏ ꯃꯥꯒꯁꯦ ꯑꯁ ꯐꯥꯗꯣꯛꯑꯝꯃꯗꯤ ꯐꯒꯗꯕꯅꯤ ꯇꯛꯁꯤ ꯁꯣꯜꯂ ꯂꯩꯍꯧꯋꯦ ꯑꯗꯣ ꯑꯗꯣ ꯍꯥꯏꯗꯤ ꯉꯥꯁꯦ ꯑꯩꯈꯣꯏꯒꯤ ꯇꯥꯏꯃꯤꯡ ꯆꯥ ꯆꯥꯅ ꯌꯣꯜꯍꯧꯒꯗꯕꯅꯦꯕ ꯑꯩꯈꯣꯏꯒꯤ ꯀꯩꯅꯣꯒꯤ ꯎ ꯀꯩ ꯍꯥꯏꯅꯤ ꯏꯁꯤꯡ ꯅꯨꯡꯁꯤꯠꯒꯤ ꯃꯐꯝ ꯎꯝ ꯁꯦ ꯒ꯭ꯌꯥꯟ ꯇꯥꯗꯕꯅꯤꯅꯀꯣ
ꯎꯝ
ꯑꯗꯨꯅ ꯅꯣꯏꯁꯨ ꯇꯧꯔꯀꯥꯟꯗ ꯃꯇꯥꯡ ꯆꯥ ꯆꯥꯅ ꯌꯦꯡꯉꯒ ꯍꯥꯏꯇꯥꯔꯦꯅꯦ ꯊꯕꯛ ꯇꯧꯔꯀꯥꯟꯗ ꯑꯗꯨ ꯁꯤ ꯇꯧꯕꯅ ꯈ꯭ꯋꯥꯏ ꯐꯩꯌꯦꯕ
ꯎꯝ
ꯑ ꯅꯣꯏꯗꯤ ꯀꯌꯥꯝ ꯆꯥꯎꯅ ꯂꯩꯒꯦ
ꯎꯝ ꯀꯩꯅꯣꯁꯦ ꯐꯥꯔꯝꯁꯦ ꯑꯥ ꯃꯅꯨꯡꯒꯤꯗꯨꯕꯨꯗꯤ ꯈꯔ ꯆꯥꯎꯋꯦ ꯃꯅꯨꯡꯒꯤꯗꯨꯅ ꯑꯌꯥꯝꯕ ꯑꯆꯧꯕꯒꯨꯝꯕ ꯊꯥꯗꯅꯕ ꯊꯝꯃꯦꯕ
ꯑꯣ
ꯑꯆꯧꯕ ꯁꯣꯟ ꯈꯤꯇꯪ ꯑꯅꯛꯄꯗ ꯑꯃ ꯂꯩ ꯑꯗꯨꯅ ꯃꯆꯥ ꯁꯦꯝꯕꯒꯤ ꯆꯥꯔꯖ ꯁꯦꯝꯃꯦ ꯊꯝꯃꯦ ꯍꯥꯏꯗꯤ ꯑꯗꯨꯅ ꯇꯧꯕꯗꯤ ꯌꯥꯕ ꯑꯗꯨꯗꯨꯅ ꯑꯃꯨꯛ ꯏꯁꯤꯡ ꯌꯥꯝ ꯇꯨꯡꯍꯟꯕ ꯃꯐꯝ ꯑꯣꯏꯕ ꯏꯁꯤꯡ ꯌꯥꯝ ꯆꯥꯎ ꯆꯥꯎꯕ ꯃꯐꯝ ꯑꯣꯏꯕ ꯍꯧꯖꯤꯛꯀꯤꯗꯅ
ꯑꯣ
ꯑ ꯃꯅꯨꯡꯒꯤꯗꯨꯅ ꯈꯔ ꯐꯩꯌꯦꯕ ꯏꯁꯤꯡ ꯆꯥꯎꯕ ꯈꯣꯠꯄꯗ ꯌꯥꯝ ꯀꯟꯅ ꯉꯝꯗꯦꯕ ꯁ ꯃꯅꯥꯛꯀꯤ ꯑꯅꯛꯄꯗꯨꯗꯤ ꯑꯃꯨꯛ ꯏꯁꯤꯡ ꯌꯥꯝ ꯆꯥꯎꯒꯟꯕ ꯍꯥꯏꯇꯥꯔꯦ ꯑꯗꯨꯒꯤ ꯉꯥꯗ ꯌꯥꯝ ꯆꯦꯟꯊꯣꯛꯀꯟꯕ ꯑꯗꯨꯒꯤ ꯑꯗꯨꯅ ꯉꯥ ꯃꯆꯥꯒꯨꯝꯕ ꯁꯦꯝꯒꯠꯄ ꯈꯣꯠꯄꯅ ꯑꯗꯨꯃꯥꯏꯅ ꯇꯧꯋꯦꯕ ꯑꯗꯨꯒ ꯃꯅꯨꯡꯗ ꯑꯗꯨꯅ ꯑꯌꯥꯝꯕ ꯀꯩꯅꯣ ꯇꯧꯕ ꯍꯥꯏꯇꯥꯔꯦ ꯑꯆꯧꯕꯒꯨꯝꯕ ꯑꯗꯨꯃꯥꯏꯅ ꯇꯧꯋꯦ ꯎꯝ ꯈꯪꯗꯦ ꯃꯣꯃꯨ ꯀꯩꯅꯣꯝ ꯇꯧꯕꯗꯕꯨꯗꯤ ꯐꯥꯕꯗꯕꯨꯗꯤ ꯎꯝ